ꯍꯂ
ꯇꯥꯕ꯭ꯔꯣ
ꯍꯜꯂꯣ
ꯑꯥ ꯍꯜꯂꯣ ꯇꯥꯕ꯭ꯔꯣ
ꯍꯜꯂꯣ ꯑꯥ ꯇ ꯍꯧꯖꯤꯛꯅꯦꯄꯃꯦ
ꯑ ꯅꯣꯡ ꯀꯟꯅ ꯆꯨꯕꯒꯤ ꯑꯣꯏꯔꯝꯅꯤ ꯅꯦꯛ ꯅꯨꯡꯉꯥꯏꯇꯧꯕ ꯃꯥꯜꯂꯦ
ꯎ ꯁꯤꯗꯨꯁꯨ ꯆꯨꯋꯦ ꯑꯗꯣ ꯀꯟꯅꯗꯤ ꯆꯨꯔꯦ ꯈꯔ ꯈꯔ ꯆꯨꯋꯦ ꯅꯣꯏꯔ ꯀꯟꯅ ꯆꯨꯕ꯭ꯔꯣ
ꯎꯝ ꯍꯧꯖꯤꯛ ꯅꯣꯡ ꯀꯟꯅ ꯁꯨꯊꯔꯦ
ꯎꯝ
ꯈꯔ ꯅꯨꯡꯉꯥꯏꯔꯦ ꯁꯥꯕꯕꯨꯗꯤ ꯈꯪꯉꯦ ꯉꯁꯥꯏꯗꯨꯣ ꯅꯣꯡ ꯆꯤꯅꯤꯉꯥꯏ ꯑꯣꯏꯕ ꯃꯥꯜꯂꯤꯦ ꯌꯥꯝ ꯁꯥꯏꯕ
ꯑꯥ ꯑꯗꯨꯒꯤ ꯑꯣꯏꯔꯝꯅꯤ ꯁꯤꯗꯁꯨ ꯑꯗꯨꯃꯥꯏꯅ ꯇꯧꯋꯦ
ꯍꯧꯖꯤꯛꯇꯤ ꯅꯣꯡ ꯇꯥꯔꯕꯅꯤꯅ ꯈꯔ ꯅꯨꯡꯉꯥꯏꯔꯦ ꯁꯥꯕ
ꯍꯣꯏ ꯈꯔ ꯅꯨꯡꯉꯥꯏꯔꯦ ꯀꯔꯤ ꯇꯧꯕ꯭ꯔꯣ ꯅꯪꯗꯤ
ꯑꯩ ꯌꯨꯝꯗ ꯑꯗꯨꯝ ꯂꯩꯌꯦ
ꯎꯝ
ꯊꯕꯛ ꯀꯔꯤꯁꯨ ꯇꯧꯔꯣꯏ ꯉꯁꯤꯗꯤ ꯍꯥ
ꯅꯨꯡꯉꯥꯏꯔꯨꯏꯅꯦ
ꯅꯨꯡꯉꯥꯏꯌꯦ ꯑꯗꯨꯝ ꯊꯕꯛ ꯇꯧꯗꯕꯁꯦ ꯍꯣꯏ
ꯍ
ꯑꯗꯨꯅꯕꯁ ꯌꯥꯝꯉꯥꯏ
ꯇꯧꯔꯥ
ꯑꯩ ꯊꯕꯛ ꯇꯧꯗ꯭ꯔꯦꯗ ꯊꯕꯛ ꯇꯧꯗꯦ ꯊꯕꯛ ꯇꯧꯅꯤꯡꯗꯕꯒꯤ ꯑꯗꯨꯝ ꯇꯧꯗꯦ
ꯎꯝ ꯆ ꯃꯅꯥꯏ ꯀꯔꯤ ꯁꯟ ꯆꯥꯎ꯭ꯔꯣ ꯌ
ꯑꯌꯨꯛ ꯌꯦꯡꯟꯆꯥ ꯑꯌꯨꯛꯇ ꯊꯣꯡꯗ꯭ꯔꯦꯗ ꯉꯔꯥꯡ ꯌꯦꯟ ꯌꯦꯟꯁꯥ ꯈꯔ ꯂꯦꯝꯍꯧꯕ ꯀꯣ ꯑꯗꯨ ꯑꯗꯨꯝ ꯆꯥꯏ
ꯎꯝ ꯃꯊꯟꯗ ꯂꯩꯕ꯭ꯔꯣ ꯑꯩꯗꯤ ꯕꯝꯃꯨꯁꯨꯨꯠ ꯑꯣ ꯃꯨ ꯁ ꯆ
ꯑꯣ ꯎꯁꯣꯏꯀꯣ
ꯍꯥꯥ ꯑ ꯎꯁꯣꯏ ꯑ ꯎꯁꯣꯏ ꯑꯣ
ꯎꯝ ꯅꯪꯅ ꯊꯣꯡꯕ꯭ꯔꯣ
ꯑꯩꯅ ꯊꯣꯡꯕ ꯅꯠꯇꯦ ꯑꯩ ꯏꯃꯥꯅ ꯊꯣꯡꯕ ꯑꯌꯨꯛꯇ ꯍꯧꯒꯠꯂꯒ ꯊꯣꯡꯕ ꯉꯝꯗꯦ ꯎꯝ
ꯑ ꯎꯝ ꯏꯃꯥ ꯌꯨꯝ ꯂꯩꯔꯗꯤ ꯏꯃꯥ ꯏꯃꯥꯒꯤ ꯃꯇꯥꯡ ꯃꯇꯦꯡꯁꯨ ꯈꯔ ꯄꯥꯡ ꯉꯗꯅ
ꯄꯥꯡꯉꯤꯗ ꯀ ꯄꯥꯡꯉꯗ
ꯎ ꯑꯌꯨꯛꯇꯗꯤ ꯅꯪ ꯄꯥꯅꯤꯡꯉꯁꯨ ꯄꯥꯕ ꯉꯝꯗ꯭ꯔꯦ
ꯅꯗ꯭ꯔꯦ
ꯎꯝ ꯕꯣꯔ ꯌꯦꯡꯕꯒꯤꯔꯣ ꯀꯃꯥꯏꯅ ꯇꯧꯕꯒꯤꯅꯤ
ꯕ ꯌꯦꯡꯕꯤꯗ ꯅꯔꯥꯡꯗ ꯅꯠꯇ ꯉꯔꯥꯡꯗ ꯣ ꯌꯦꯡꯒꯦ ꯍꯥꯏꯔꯕ ꯌꯦꯡꯉ ꯑꯗꯣ ꯅꯦꯃꯔ ꯑꯦ ꯑꯗꯨ ꯉꯝꯗ꯭ꯔꯦ ꯇꯜꯂꯦ ꯑꯃꯨꯛꯀ ꯌꯦꯡꯔꯣꯏ
ꯎꯝ ꯕꯖꯜ ꯕꯤꯁꯥꯄꯇꯥ ꯔ
ꯍꯣꯏꯖ ꯁꯄꯣꯔ ꯇꯥꯅꯤ ꯅꯦꯝꯃꯒꯤ ꯁꯄꯣꯔꯠ ꯇꯥꯔꯅꯤ
ꯎꯝ ꯑꯣ
ꯅꯨꯄꯤ ꯈꯗꯤ ꯅꯦꯝꯃ ꯈꯪꯗꯅ
ꯑꯣꯏ ꯐꯨꯠꯕꯣꯜꯗ ꯌꯦꯡꯗꯕ ꯁꯛ ꯈꯔ ꯅꯨꯄꯤꯅ ꯄꯥꯝꯕꯒꯤ ꯁꯛ ꯈꯔ ꯂꯩꯕꯒꯤ ꯃꯤꯅꯦꯅꯦ ꯃꯥꯗꯣ
ꯌꯥꯝ ꯐꯗꯥꯕꯗꯤ ꯅꯠꯇ ꯍꯥꯥ
ꯑꯩꯗꯤ ꯕꯣꯜꯗ ꯕꯜ ꯕꯣꯜꯗꯣ ꯌꯦꯡꯕꯅꯦ
ꯁꯗꯦ ꯃꯅ ꯀ ꯍꯥꯏꯗꯤ
ꯎꯝ
ꯑꯗꯨꯅꯅꯦ ꯅꯨꯄꯤ ꯈꯣꯏꯗꯤ ꯑꯗꯨꯝ ꯑꯗꯨꯝ ꯋꯥꯔꯒ ꯇꯣꯛꯀꯅꯤ ꯕꯣꯔꯗ ꯌꯦꯡꯕꯤꯗ ꯁꯛꯇ ꯌꯦꯡꯉꯒ ꯁꯛ ꯄꯣꯠ ꯇꯧꯕꯗꯨꯗꯤ ꯑꯗꯨꯝ ꯁꯤꯕ ꯇꯥꯔꯦ ꯁꯤꯔꯒ ꯑꯗꯨꯝ ꯇꯣꯛꯀꯅꯤ ꯍꯥꯏꯕ
ꯑꯥ
ꯑꯗꯨꯗꯤ ꯑꯗꯨꯅꯤ ꯁꯣꯏꯗꯅꯀꯤꯅꯦ ꯅꯨꯄꯤ ꯈꯔꯗꯤ ꯀꯥꯞꯄ ꯃꯥꯜꯂꯦ ꯌꯗ ꯌꯥꯅꯤ
ꯎꯝ ꯅꯨꯄꯤ ꯅꯨꯄꯤ ꯑꯩꯈꯣꯏꯗꯤ ꯂꯣꯏꯅ ꯅꯦꯝꯃꯔꯗ ꯁꯞꯄꯣꯔꯠ ꯇꯧꯋꯤ ꯍꯣꯏ ꯑꯌꯥꯝꯕꯗ
ꯎꯝ ꯑꯗꯨꯗꯤ ꯑꯗꯨꯝ ꯑꯗꯨꯝ ꯂꯩꯍꯧꯕ ꯇꯥꯕ ꯁꯛꯇ ꯌꯦꯡꯉꯒꯗꯤ ꯎ ꯉꯝꯗ꯭ꯔꯁꯨ ꯌꯥꯏꯅ ꯃꯥꯏ ꯍꯤꯡꯕꯤꯕ ꯑꯗꯨꯝ ꯁꯛꯄ ꯑꯗꯨꯝ ꯐꯣꯇꯣꯗꯣ ꯌꯦꯡꯉ ꯇꯣ ꯇꯒ
ꯁꯤ ꯅꯅꯤ ꯇꯏ ꯁꯣꯄꯇꯔ
ꯑꯩꯗꯤ ꯕꯣꯜ ꯈ꯭ꯋꯥꯏꯗꯒꯤ ꯐꯖꯕ ꯍꯩꯕ ꯃꯤꯅꯁꯨ ꯄꯥꯝꯕ ꯄ꯭ꯔꯤꯊꯤꯕꯤꯁꯤꯗ ꯃꯁꯤꯗꯨꯅꯤꯦ ꯑ ꯎꯝ ꯃꯁꯥꯛꯀꯤ ꯕꯣꯔꯒꯤꯅꯦ ꯃꯁꯛ ꯃꯤꯁꯇꯔ ꯋꯥꯜ ꯊꯣꯛꯄ ꯅꯠꯇꯦꯅꯦ ꯃꯥꯗꯣ ꯕꯣꯒꯤ ꯃꯤꯅꯤ
ꯎꯝ
ꯕꯣꯜꯅꯤꯅꯦ ꯌꯦꯡꯒ ꯇꯧꯕꯁꯦ
ꯔ ꯑꯂ
ꯑꯦ ꯅꯦꯝꯅꯁꯨ ꯃꯥ ꯐꯖꯅ ꯕꯣꯜ ꯗꯤ ꯁꯥꯟꯅꯔꯤꯗꯨꯗꯤ
ꯑꯣ ꯑꯗꯨ ꯑꯣꯏꯔꯁꯨ ꯇꯜꯂꯦꯕ ꯎ ꯍꯩꯅꯗꯦꯕ
ꯑꯦ ꯃꯤꯁꯤ ꯅꯨꯄꯥ ꯌꯥꯝ ꯊꯣꯛꯄꯅꯦ ꯃꯒꯨꯟ ꯌꯥꯝ ꯂꯩꯕꯅꯤ ꯅꯨꯄꯥꯒꯤꯌꯨꯝ ꯅꯣꯏ ꯈꯪꯗꯕꯤꯒꯤꯅꯤ
ꯃꯤꯁꯤꯗꯣ ꯌꯨꯝ ꯄꯪꯈ꯭ꯔꯕ
ꯃꯆꯥ ꯑꯍꯨꯝ ꯂꯩꯔꯅꯤ ꯎꯝ ꯃꯆꯥ ꯑꯍꯨꯝ ꯂꯩꯔꯦ
ꯑꯣ ꯔꯨꯅꯦꯜꯗꯣꯗꯤ ꯄꯥꯂꯦ ꯈꯪꯦ ꯑꯗꯨꯒ ꯑꯅꯦꯝꯃꯔꯁꯨ ꯄꯥꯜꯂꯦ ꯈꯪꯉꯦ ꯑꯗꯨꯝ ꯃꯦꯁꯤꯒꯤꯗꯤ ꯈꯪꯗꯕ
ꯑꯗꯨꯕꯨ ꯑꯩꯗꯤ ꯔꯣꯅꯥꯜꯗꯣꯒꯤꯗꯤ ꯐꯦꯃꯤꯂꯤ ꯎꯗꯦ ꯌꯨꯝ ꯄꯥꯜꯂꯦꯗꯤ ꯍꯥꯏꯌꯦ ꯑꯗꯨꯕꯨ ꯃꯆꯥꯁꯨ ꯎꯗꯦ ꯎꯝ
ꯃꯥꯒꯤ ꯃꯇꯨꯁꯨ ꯎꯗꯦ
ꯑꯥ ꯃꯆꯥꯁꯨ ꯐꯖꯕꯅꯦ ꯔꯣꯅꯦꯜꯗꯣꯗꯤ ꯃꯆꯥꯅꯨꯄꯥ ꯑꯍꯟꯗꯣ
ꯑꯣ ꯍꯦ ꯔꯣꯅꯦꯜꯗꯣ ꯃꯁꯛ ꯐꯖꯗꯦꯗ ꯌꯥꯝ ꯀꯩꯅꯣ ꯇꯧꯋꯤꯗ ꯑꯩꯗꯤ ꯈꯔ ꯋꯥꯡ ꯍꯥꯏꯕ ꯋꯥꯅꯤ ꯃꯁꯛꯇꯤ ꯐꯖꯗꯦꯍꯦ
ꯖꯁꯣ ꯅꯦꯝ ꯇꯤꯗꯤ ꯐꯖꯩ ꯑꯦ ꯅꯠꯇꯦ ꯑꯥ ꯃꯦꯁꯤꯗꯤ ꯐꯖꯩꯌꯦ
ꯎꯝ ꯏꯁ ꯐꯖꯗꯦꯍꯦ ꯔꯨꯅꯥꯜꯗꯣ ꯌꯥꯝ ꯍꯣꯝꯃꯣ ꯃꯥꯜꯂꯦ ꯃꯁꯛꯇꯣ
ꯎꯛ ꯆꯠ ꯁꯁ
ꯑꯦ ꯑꯩꯅ ꯑꯗꯨꯃꯥꯏ ꯇꯧꯕ
ꯑꯦ ꯃꯦꯁꯤꯗꯤ ꯌꯥꯝ ꯅꯨꯄꯥ ꯌꯥꯝ ꯊꯣꯛꯄꯅꯦ ꯑꯁꯦꯡꯕ ꯃꯥ ꯅꯪꯅ ꯀꯔꯤ ꯃꯤꯁꯤꯗꯤ ꯅꯨꯄꯥ ꯃꯒꯨꯟ ꯌꯥꯝ ꯆꯦꯟꯕꯅꯦ
ꯁꯤ
ꯑꯗꯨꯅꯤ ꯃꯥ ꯅꯨꯄꯥ ꯍꯥꯏꯁꯤ ꯌꯥꯝ ꯍꯝꯕꯜ ꯑꯣꯏꯕ ꯃꯥꯟꯕꯅꯤ ꯑꯩ ꯃꯤꯁꯤ ꯃꯥꯟꯕꯅꯦ ꯃꯤꯁꯤ ꯌꯥꯝ ꯃꯥꯟꯕꯅꯦ ꯍꯍ ꯎꯝ ꯑꯗꯣ ꯍꯩꯗꯤ ꯍꯩꯕ
ꯁꯍꯍ
ꯍꯨꯏꯁ ꯈꯔ ꯅꯦꯝꯃꯦ ꯍꯥꯏ ꯇꯥꯔꯦ ꯃꯤꯁꯤ ꯃꯥꯟꯕꯒꯤ ꯕꯣꯜ ꯑꯗꯨꯝ ꯐꯨꯠꯕꯣꯜꯗꯤ ꯀꯌꯥꯝ ꯁꯥꯟꯅꯗꯦ ꯕꯣꯂꯤ ꯁꯥꯟꯅꯩ ꯎꯝ ꯁꯥꯟꯅꯩ
ꯎꯝ ꯍ ꯅꯨꯄꯥꯗꯤ
ꯅꯦꯠ ꯅꯨꯡꯉꯥꯏꯇꯦꯅꯦ ꯅꯪꯒꯤ ꯂꯥꯏꯟꯁꯦ ꯇꯥꯕ꯭ꯔꯣ
ꯐꯖꯅ ꯇꯥꯗꯦ ꯇ꯭ꯔꯦꯛꯀꯤꯡ ꯇ꯭ꯔꯦꯛꯀꯤꯡ ꯆꯠꯂꯦ
ꯑ ꯍꯧꯖꯤꯛꯇꯤ
ꯍꯧꯖꯤꯛꯇꯤ ꯌꯥꯔꯦ
ꯍꯧꯖꯤꯛꯇꯤ ꯑꯣ ꯈꯦ
ꯇꯤ ꯌꯥꯔꯦ
ꯅꯦꯠ ꯆꯞꯄꯦꯅꯦ ꯅꯦꯠ ꯅꯨꯡꯉꯥꯏꯔꯛꯇ꯭ꯔꯦꯅꯦ ꯅꯦꯠ ꯆꯞꯄꯦꯕ
ꯑꯩꯒꯤ ꯈꯣꯟ ꯑꯩꯒꯤ ꯈꯣꯟꯗꯤ ꯇꯥꯕ꯭ꯔꯥ ꯑ ꯍꯜꯂꯣ ꯍꯜꯂꯣ ꯎꯝ ꯇꯥꯏꯌꯦ ꯇꯥꯗꯕ꯭ꯔꯣ
ꯍꯜꯂꯣ
ꯍꯜꯂꯣ ꯎꯝ ꯇꯥꯏ ꯇꯥꯏ
ꯍꯜꯂꯣ ꯍꯂ